ꯇꯥꯗꯕ꯭ꯔꯣ
ꯇꯥꯏꯌꯦ ꯇꯥꯏꯌꯦ
ꯈꯨꯝꯕꯒꯗꯧꯒꯦ ꯍꯩꯇꯕ꯭ꯔꯣ
ꯏꯐ
ꯈꯥꯎꯔꯨꯕ꯭ꯔꯣ
ꯕꯤꯦꯝꯃꯥ ꯑꯗꯨꯒꯨꯝꯕ ꯙꯛ ꯂꯥꯡꯒꯅ ꯇꯧꯁꯤꯜꯂꯛꯀꯅꯨ ꯋꯥꯖꯧ ꯉꯥꯡꯁꯤꯜꯂꯛꯀꯅꯤ
ꯅꯪꯅ ꯀꯔꯤ ꯑꯣꯖꯥ ꯉꯥꯡꯗꯣꯔꯤꯕ ꯍꯅꯨꯃꯥꯟꯗꯧꯅ ꯋꯥꯂꯥꯎ ꯉꯥꯡ ꯉꯥꯡꯗ꯭ꯔ ꯅꯪ ꯅꯪ ꯌꯥꯝ ꯉꯝꯃꯗꯤ ꯆꯤꯡ ꯊꯥꯡꯉꯣꯅꯤ
ꯁꯜꯂ ꯇꯥꯒꯦꯕ꯭ꯔꯣ
ꯅꯪ ꯁꯖ ꯇꯥꯕꯗꯨꯗ ꯑꯩ ꯗꯔꯀꯥꯔ ꯇꯥꯔꯗꯤ
ꯎꯝ
ꯇꯨꯝꯗꯅ ꯂꯩꯔꯒꯅꯨ ꯃꯥꯏ ꯐ꯭ꯔꯦꯟ
ꯎꯝ ꯃꯥꯡꯗꯅ ꯂꯩꯔꯅꯨ ꯃꯥꯏ ꯐ꯭ꯔꯦꯟ ꯅꯁꯨ ꯄꯊꯣꯛꯑꯣ
ꯅꯪꯒꯤꯗꯃꯛꯇ ꯅꯣꯠ ꯁꯦꯝꯕꯤꯔꯤꯌꯦ
ꯏꯕꯦꯝꯃ ꯄꯛꯊꯦ ꯍꯥꯏꯕ ꯋꯥꯍꯩꯁꯤꯈꯣꯏ ꯅꯪꯒꯤ ꯅꯆꯤꯟꯗꯨꯗ ꯄꯛꯄꯥꯏꯔꯒ ꯈꯨꯕꯤ ꯊꯪꯒꯅꯤ
ꯈꯨꯄꯤꯗꯣ ꯑꯃꯨꯛ ꯊꯥꯗꯧ ꯃꯈꯥꯗ
ꯍꯑꯍꯥ ꯑꯁ꯭ ꯎꯝ
ꯇꯧꯕ ꯉꯝꯕ ꯃꯤꯅꯦꯅꯦ ꯅꯪꯗꯤ ꯑꯌꯨ
ꯎꯝ ꯈꯪꯗꯦꯗ ꯃꯥꯒꯤ ꯈꯨꯐꯛꯇꯁꯤꯅ ꯀꯃꯥꯏꯅ ꯄꯋꯥꯔꯂꯦꯁꯅꯤ ꯄꯋꯥꯔꯂꯦꯁ ꯑꯣꯏꯔꯤꯕꯁꯤ
ꯅꯨꯡꯕꯨ ꯅꯨꯡꯉꯥꯏꯕꯤꯗꯤꯅꯦ ꯅꯪꯅ ꯑꯃꯨꯛ ꯑꯩꯅ ꯑꯃꯨꯛ ꯃꯄꯨꯟꯁꯤꯗꯣ ꯆꯃꯥꯡꯅꯔꯦ
ꯑꯁꯤꯗꯕꯨ ꯇꯧꯖꯒꯦ ꯅꯃ ꯑꯩꯈꯣꯏꯁꯨ ꯑꯣꯟꯁꯤꯜꯂꯛꯄ ꯅꯠꯇ꯭ꯔꯣ ꯑꯩꯈꯣꯏ ꯉꯁꯥꯏꯅ ꯂꯦꯝꯊꯣꯛꯑꯒꯦ ꯇꯨꯃꯤꯟ ꯂꯩꯔꯒꯦ ꯍꯥꯏꯕ ꯅꯠꯇ꯭ꯔꯣ ꯑꯩꯈꯣꯏ
ꯅꯪꯅ ꯅꯪꯗꯤ ꯁꯣꯏꯕꯅꯤꯅ ꯇꯥꯕ
ꯑꯩ ꯑꯗꯨ ꯁꯣꯏꯒ ꯁꯣꯏꯕ꯭ꯔꯣ ꯑꯩ ꯁꯣꯏꯈꯤꯕ
ꯁꯣꯏꯈꯤ ꯑꯃꯛ ꯁꯣꯏꯕ꯭ꯔꯣ ꯑꯩ ꯁꯣꯏꯕ ꯁꯣꯏꯒ ꯌꯥꯝꯎ ꯁꯣꯏꯕ꯭ꯔꯣ ꯑꯩ ꯁꯣꯏꯈꯤꯕꯕ
ꯍꯣꯏ ꯁꯣꯏꯈꯤꯕ ꯌꯥꯝꯅ ꯁꯣꯏꯕ ꯅꯠꯇꯦ ꯍꯥꯏꯕ ꯑꯗꯣ ꯁꯣꯏꯈꯤꯕꯅꯦ ꯍꯥꯏꯕ ꯑꯩꯗꯤ ꯃꯥꯅ ꯊꯑꯣꯏ ꯍꯜꯂꯛꯄ
ꯃꯥꯅꯦ ꯃꯥꯅꯦ ꯃꯥꯅꯦ ꯄꯥꯝꯃꯗꯤ ꯇꯧꯕꯤꯗꯣꯝꯅꯤ ꯀꯗ꯭ꯔꯣꯒꯦ
ꯃꯥ ꯄꯥꯝꯃꯦ ꯍꯥꯏꯕꯅꯦ ꯑꯗꯨꯕꯨ ꯑꯩꯅ ꯄꯥꯝꯃꯣ ꯍꯥꯏꯕ꯭ꯔꯣ ꯑꯩ ꯁꯣꯏꯈꯤꯕ ꯈꯪꯉꯤꯗꯅ ꯅꯝꯕ ꯍꯦꯟꯖꯤꯟꯕꯗ ꯅ ꯉꯔꯥꯡ ꯅꯍꯥꯟꯗꯩ ꯁꯣꯏꯒꯦ ꯁꯣꯏꯒꯦ ꯇꯧꯕ ꯑꯩꯅ ꯌꯥꯝ ꯋꯥꯅ ꯀꯟꯇ꯭ꯔꯣꯜ ꯇꯧꯕ ꯉꯁꯤ ꯁꯣꯏꯈꯤꯕ ꯎꯄꯥꯏ ꯂꯩꯇꯕ
ꯑꯗꯨꯗꯤ ꯁ ꯌꯥꯝ ꯁꯧꯔꯛꯑꯣ
ꯍꯥ ꯊꯃꯣꯏꯅ ꯀꯥꯏꯕꯕꯨ ꯃꯈꯣꯜ ꯊꯣꯛꯄꯔꯥ
ꯅꯪꯗꯤ ꯁꯤꯡꯒꯔ ꯑꯃꯒꯕꯨꯅꯕꯨ ꯄꯛꯆꯒꯅꯤꯅ
ꯍꯤ ꯁꯦꯡꯒꯥꯏꯔ ꯐꯤꯖꯦꯠ ꯁꯦꯠꯄꯗꯣ ꯆꯥꯛꯅꯤ ꯐꯤꯅꯤ ꯑꯣꯏꯏꯍꯧꯕꯗꯨꯣ ꯄꯜꯂ ꯄꯟ ꯊꯧꯀꯥꯏꯅ ꯒꯤꯅꯠꯇ ꯅꯨꯡꯁꯤ ꯍꯩꯇ ꯕꯤ ꯃꯅꯅꯤ ꯃꯥꯅꯥ ꯑꯩꯈꯣꯏ ꯑꯦꯛꯁꯦ ꯑꯩꯉꯣꯟꯗ ꯆꯥꯡꯗꯝꯅꯒꯤꯨ ꯏꯁꯩꯅ ꯑꯩꯁꯦ ꯀꯌꯥꯝ ꯐꯠꯇ꯭ꯔꯒꯦꯨ
ꯅꯪ ꯑꯃꯨꯛ ꯐꯕ ꯂꯩ ꯄꯣꯠꯇꯦꯁꯦ
ꯌꯕꯦꯠ ꯍꯣ ꯂꯝꯍꯦꯟ ꯃꯄꯥ ꯈꯪꯍꯣ ꯀꯅꯥꯅ ꯍ ꯏꯅꯨꯁꯤꯕ ꯃꯉꯧꯈꯤꯕ ꯄꯈꯍ ꯑꯩꯅ ꯀꯔꯝ ꯍꯧꯔꯤꯕ ꯃꯤ ꯏꯗ ꯅ ꯏ ꯏꯣ ꯁꯥꯔꯖ ꯇꯣ ꯂꯝꯆ ꯇ ꯄꯥꯈꯪ ꯊꯃ ꯊ ꯈꯔ
ꯌꯧꯕꯦ
ꯂꯣꯏꯔꯦꯗꯅ ꯑꯅꯅꯦ ꯑꯩꯅ ꯏꯁꯩ ꯁꯨꯡꯁꯛ ꯁꯛꯄꯥꯏꯇꯕ ꯁꯨꯡ ꯑꯐꯥꯕ ꯉꯝꯗꯕ ꯔꯤꯁ ꯑꯃ ꯂꯩꯕꯅꯤꯅꯦꯀꯣ ꯑ ꯀꯔꯤꯅꯣ ꯁꯨꯝ ꯁꯨꯝ ꯁꯨꯝ ꯁꯨꯝ ꯁꯨꯝ ꯈꯔꯦ ꯇꯧꯕꯩꯗꯣ ꯑꯗꯨ ꯑꯣꯏꯔ ꯃꯥꯜꯂꯦꯅꯦ
ꯈꯪꯗꯦ
ꯑꯗꯨꯏꯒꯤ ꯅꯨꯅꯤ ꯀꯩꯅꯣ ꯀꯥꯎꯈꯔꯦ ꯎꯝ ꯅꯨꯄꯥ ꯑꯝ ꯑꯁ ꯀꯩꯀꯩꯅꯣ ꯌꯥꯝ ꯌꯥꯎꯕꯅꯤꯅꯦ ꯑꯗꯨꯒꯤꯅꯤꯔꯤꯛꯁ ꯐꯥꯕ ꯁꯨꯉꯝ ꯉꯝꯗꯕ ꯆꯤꯟꯄꯥ ꯄꯥꯕ ꯁꯨꯉꯝꯃꯦ ꯉꯝꯗꯕ
ꯉꯁꯥꯏꯒꯤꯗꯨꯕꯨ ꯈꯨꯏ ꯁꯝꯐꯥꯄꯤ ꯗꯨꯑꯏꯖꯥꯔꯣ
ꯍꯥꯥ
ꯉꯁꯥꯏꯒꯤꯗꯣ ꯑꯈꯣꯏ ꯁꯝꯐꯥꯕꯤꯗꯣ ꯑꯣꯖꯥꯔꯣ
ꯑꯣꯏꯔꯝꯅꯤ ꯑꯗꯣ ꯑꯩ ꯃꯥꯜꯂꯦ
ꯀꯩꯅꯣꯒꯨꯝꯕ ꯆꯠꯂꯨꯕ ꯃꯥꯜꯂꯦꯕ
ꯊꯕꯛꯀꯨꯝꯕ ꯆꯠꯂꯨꯕ ꯑ ꯁꯣꯔꯥꯠꯀꯨꯝꯕ ꯆꯠꯂꯨꯕ ꯃꯥꯜꯂꯦ ꯃꯥꯏꯗꯣ
ꯎꯝ ꯀꯔꯥꯠ ꯃꯥꯟꯗꯦ ꯑꯩꯗꯤ ꯂꯨꯍꯣꯡꯕꯒꯨꯝꯕ ꯃꯥꯜꯂꯤꯟ
ꯈꯪꯗꯦ ꯁꯣꯔꯥꯠꯂ ꯂꯨꯍꯣꯡꯕ꯭ꯔꯥ ꯉꯧꯗꯤ ꯉꯧꯈꯔꯦ ꯐꯤꯗ ꯑꯗꯣ ꯃꯥ ꯑꯦꯛꯇꯤꯡ ꯇꯧꯁꯤꯟꯅꯔꯒ ꯑꯗꯨ ꯃꯥ ꯑꯦꯛꯇꯤꯡ ꯇꯧꯁꯤꯟꯅꯔꯝꯃꯒ ꯑꯗꯨꯝ ꯂꯩ ꯑꯗꯨꯝ ꯉꯍꯥꯛ ꯂꯩꯔꯝꯃ ꯆꯠꯈꯩꯗꯣ ꯀꯩꯒꯤꯅꯣꯕ
ꯈꯣꯡꯗꯦꯍꯦ ꯊꯨꯉꯥꯎꯕꯤꯗꯨꯕꯨ
ꯎꯝ ꯑꯣꯖꯥ ꯁꯝꯐꯥꯕꯤꯅꯣ
ꯀꯗꯧꯔꯕ
ꯑꯣꯖꯥ ꯁꯝꯐꯥꯕꯤꯅ ꯈꯪꯅꯔꯁꯤ
ꯃꯦꯒꯥꯝ ꯁꯝꯐꯥꯕꯤ
ꯑꯖꯩꯗꯤ ꯑꯣꯖꯥ ꯁꯝꯐꯥꯕꯤꯅ ꯐꯖꯩ
ꯈꯪꯉꯛꯄ ꯃꯤꯀꯨꯞꯇ ꯅꯪ ꯈꯪꯅꯤ ꯉꯄꯨꯟꯁꯤꯒꯤ ꯀꯨꯜꯍꯟꯒꯦꯅ
ꯉꯁꯤ ꯃꯦꯟꯐꯤꯠꯀꯤ ꯗꯥꯟꯁꯨ ꯇꯧꯋꯤꯅꯦ ꯑꯁ ꯃꯣꯏꯒꯤ ꯁꯤꯁꯤ ꯎꯔꯣ ꯃꯣꯏ ꯁꯤꯖꯦ ꯎꯔꯒ ꯑꯈꯣꯏꯅ ꯖꯒꯣꯏ ꯁꯥꯒꯤꯕꯗꯨ ꯍꯦꯛꯇ ꯅꯤꯡꯁꯤꯡꯉꯛꯄ
ꯉꯥꯏꯈꯣ ꯖꯒꯣꯏ ꯁꯥꯕ ꯂꯥꯏꯔꯤꯌꯦ ꯃꯦꯟ ꯐꯤꯠꯀꯤ ꯑꯗꯨ ꯇꯧꯕꯗꯣ ꯑꯗꯨ ꯇꯧꯕꯒꯤ ꯍꯣꯁꯇꯦꯜ ꯒꯦꯠ ꯑꯩ ꯍꯥꯡꯗ ꯆꯥꯔꯣ
ꯑꯗꯨꯗꯤ ꯍꯥꯏꯅꯧꯔꯣ
ꯍꯥꯏꯗꯤ ꯀꯩꯅꯣꯝꯃ ꯀꯩꯅꯣꯝꯃ ꯇꯧꯔꯗꯤ ꯑꯗꯨꯝ ꯊꯦꯡꯉꯐꯧꯕ ꯑꯗꯨꯝ ꯍꯥꯡꯉꯤꯅ
ꯑꯈꯣꯏ ꯑꯈꯣꯏꯒꯤꯁꯤꯗꯤ ꯕꯦꯝꯃ ꯃꯑꯣꯡ ꯑꯃꯅꯤ ꯌꯥꯗꯣ ꯃꯥꯟꯗꯦ
ꯑꯗꯨꯝ ꯍꯥꯡꯕꯅꯤꯉꯣ ꯊꯥꯕꯜꯒꯨꯝꯕ ꯇꯧꯔꯁꯨ ꯑꯗꯨꯝ ꯍꯥꯡꯉꯤ ꯗꯨꯕꯨ
ꯑꯣ ꯑꯩꯅ ꯍꯥꯟꯅ ꯂꯩꯔꯝꯕꯗꯣ ꯑꯗꯨꯗꯤ ꯍꯥꯡꯉꯦꯕꯀꯣ ꯑꯗꯣ ꯍꯧꯖꯤꯛꯀꯤ ꯍꯥꯑ ꯈꯣꯏ ꯔꯣꯁꯀꯤ ꯅꯇꯗꯤ ꯈꯪꯗꯦꯕ
ꯉꯥꯎꯔꯒ ꯅꯣꯏꯌꯣ ꯍꯅꯨꯕꯤꯅꯤꯅ ꯃꯣꯏꯗꯤ ꯏꯛ ꯆꯥꯡ ꯂꯣꯏꯔꯝꯃꯅꯤ
ꯏꯕꯦꯝꯃ ꯑꯩꯅ ꯉꯁꯥꯏ ꯎꯞꯄ ꯑ ꯀꯩꯅꯣꯗꯣ ꯋ ꯀꯩꯅꯣ ꯀꯣꯀꯣꯅ ꯋ ꯋꯥꯇꯔ ꯁꯛꯄꯗꯣ ꯑꯗꯨꯗꯣ ꯏꯕꯦꯝꯃ ꯅꯨꯄꯤ ꯈꯨꯗꯤꯡꯅ ꯊꯃ ꯃꯥꯜꯂꯦ ꯃꯤꯗꯤ ꯅꯣꯡ ꯐꯥꯗꯣꯛ ꯀꯣꯏꯕ ꯆꯠꯄꯅꯤꯅ ꯔꯤꯁꯤꯌꯔ ꯇꯧꯒꯤꯝꯅ ꯇꯧꯒꯤꯕꯖꯤꯅ ꯑꯌꯦꯡꯕ ꯑꯈꯣꯏꯗꯤ ꯋꯥꯔꯦ
ꯀꯔꯤ ꯀꯣꯀꯣꯅ ꯋꯥꯇꯔ ꯊꯛꯄꯗꯦ
ꯑꯁ ꯉꯁꯥꯏꯒꯤ ꯌꯨꯕꯤ ꯃꯍꯤ ꯊꯛꯑꯈꯜ ꯁꯥꯔꯤ ꯁꯦꯠꯂꯒ ꯀꯩꯅꯣꯝ ꯉꯥꯏꯍꯧꯕꯗꯣ ꯉꯥꯏꯕꯑꯩ ꯚꯗꯤꯑꯣ ꯑꯩꯅ ꯎꯠꯄꯗꯣ ꯅꯧ ꯎꯍꯧꯗ꯭ꯔꯕꯣ
ꯀꯥꯎꯒꯔꯦ
ꯅꯪ ꯀꯥꯎꯋꯦ ꯍꯥꯏꯔꯒꯅ ꯅꯤꯡꯁꯤꯡꯅꯕ ꯊꯥꯔꯛꯀꯅꯤ ꯀꯩꯅꯣ
ꯊꯥꯕꯤꯔꯛꯎ ꯌꯥꯒꯅꯤ
ꯈꯪꯗꯦ ꯃꯣꯏ ꯃꯌꯥꯝꯒꯤ ꯄꯛꯇꯕꯁꯤ ꯌꯦꯡꯅꯕ ꯍꯤꯡꯕꯁꯤ ꯃꯉꯥꯏꯔꯦ ꯑꯩꯈꯣꯏꯅ ꯇꯨꯃꯤꯅ ꯌꯦꯡꯒꯦ ꯍꯝꯍꯝ ꯎꯝ ꯃꯥꯔꯤ ꯍꯤ
ꯑꯗꯨꯒꯨꯝꯕ ꯊꯕꯛꯇꯨꯗꯅꯦ ꯑꯗꯨꯒꯨꯝꯕ ꯊꯕꯛꯇꯨꯗꯅꯦ ꯄꯩꯁꯥ ꯌꯥꯝ ꯐꯪꯗ꯭ꯔꯤꯗꯣ
ꯑꯩ ꯍꯤꯟꯗꯤꯁꯦ ꯍꯩꯇꯅ ꯇꯣꯛꯇꯣꯕ ꯃꯥꯜꯂꯦꯕꯣ
ꯅꯃꯥ ꯂꯣꯟꯗꯨꯣ ꯐꯖꯅ ꯍꯥꯟꯅ ꯍꯥꯏꯒꯦ
ꯄꯥꯎ ꯄꯥꯜꯂꯣ ꯑꯗꯣ ꯑꯩꯅ ꯍꯥꯏꯕꯗꯨꯅꯦ ꯑꯩꯅ ꯀꯥꯎꯔꯒꯦ ꯁꯤꯗ ꯄꯥꯎ ꯄꯥꯜꯂꯣ ꯍꯥꯏꯔꯛꯄꯗ ꯇꯨꯡꯈ꯭ꯔꯗꯤ ꯃꯩꯇꯩ ꯂꯣꯏꯕ ꯉꯥꯡꯅꯕ ꯉꯝꯗꯕ ꯃꯥꯅ ꯄꯥꯎ ꯄꯥꯔꯗꯤ ꯎꯪ ꯍꯥꯏꯗꯣ
ꯉꯝꯅ ꯉꯝꯅꯕ ꯄꯥꯖꯔꯁꯤꯅꯤ
ꯏꯕꯤꯃ ꯈꯪꯗꯕ ꯃꯤꯗꯤ ꯐꯩ ꯑꯈꯪꯕ ꯑꯩꯈꯣꯏꯗꯤꯅꯦ ꯃꯤꯠꯁꯦ ꯅꯥꯗꯣꯔꯤꯕ ꯈꯖꯤꯛ ꯈꯔꯥꯛꯇ ꯅꯠꯇꯦ
ꯁꯤꯁꯃꯤ ꯂꯥꯗꯔꯤ ꯒꯥꯟ
ꯏꯃꯥꯟꯅꯕꯤꯅꯦꯅ ꯄꯨꯊꯣꯛꯄ ꯉꯝꯃꯣꯏꯗ꯭ꯔꯤꯕ ꯃꯥ ꯕꯤꯛꯇꯣ ꯑꯩꯅ ꯊ ꯑ ꯅꯨꯄꯤ ꯃꯆꯥ ꯑꯩꯅ ꯊꯥꯔꯤꯗꯣ ꯑꯗꯨꯗꯨꯒꯤ ꯏꯁꯇꯤꯀꯔ ꯑꯝꯇ ꯁꯦꯝꯇꯣꯛꯁꯦꯕ꯭ꯔꯣ
ꯀꯔꯥꯏ ꯊꯥꯔꯏꯕ
ꯏꯧ ꯅꯤꯡ ꯉꯥꯡꯉꯥꯏ
ꯌꯥꯔꯣꯏ ꯁꯠ ꯁꯠꯠꯇꯍꯜꯂꯣ ꯌꯥꯔꯣ ꯌꯥꯔꯣ ꯌꯥꯔꯣ ꯏ ꯍꯜꯂꯣ ꯌ ꯍꯜꯂꯣ ꯌ ꯍꯜꯂꯣ
ꯌꯧꯈ꯭ꯔꯦ ꯑꯗꯨ ꯌꯦꯡꯉ ꯁꯤ ꯀꯔꯝ ꯁꯦꯝꯗꯦꯕ꯭ꯔꯣ ꯄꯣꯛꯀꯤꯁ ꯀꯥꯏꯔꯒ
ꯄꯨꯀꯤ ꯑꯣ ꯑꯁꯤ ꯆꯦꯛꯀ ꯇꯧꯕ
ꯏꯁꯇꯤꯀꯔ ꯁꯦꯝꯗꯣꯛꯁꯕ꯭ꯔꯣ
ꯅ ꯀ ꯍꯥꯏꯖꯤꯅ ꯀꯗꯕ
ꯁꯤꯁꯦ ꯃꯤꯅ ꯌꯥꯝ ꯊꯝꯅꯔꯕ ꯃꯥꯜꯂꯦ ꯔꯤꯁꯍꯔꯁꯦ ꯄꯪꯇꯧ ꯇꯧꯋꯦ ꯍꯥꯏꯕ
ꯀ ꯏꯒꯗ ꯑꯗꯨꯒ ꯃꯁꯥꯗ ꯊꯥꯖꯤꯟꯕꯨ ꯍꯦ